ꯍꯜꯂꯣ
ꯑꯣ ꯀꯣꯏꯗꯧꯔꯤꯅꯣ
ꯍ ꯀꯔꯤꯁꯨ ꯇꯧꯗꯦ ꯌꯨꯝꯗ ꯂꯩꯕꯅꯦ ꯅꯪꯗꯤ
ꯎ ꯑꯩꯁꯨ ꯑꯗꯨꯝ ꯌꯨꯝꯗ ꯂꯩꯌꯦ ꯐꯝꯃꯒ ꯂꯩ
ꯍꯧꯗ꯭ꯔꯤꯌꯦꯗ ꯅꯪꯗꯤ ꯊꯣꯡꯈ꯭ꯔ ꯐꯠꯇ꯭ꯔꯕ꯭ꯔꯣ
ꯊꯣꯡꯗ꯭ꯔꯤ ꯑꯩꯁꯨꯣ ꯍꯥꯎꯗ꯭ꯔꯤ ꯀꯣꯟꯗ ꯊꯣꯦ
ꯑꯥ ꯑꯥ ꯍꯣꯏ ꯀꯔꯤ ꯏꯟꯁꯥꯡ ꯊꯨꯡꯒꯦꯔꯥ
ꯑꯂꯨꯒꯨꯝꯕ ꯊꯣꯡꯕ ꯇꯥꯔꯦ
ꯑ ꯍꯣꯏꯅꯦ ꯑꯂꯨꯁꯨ ꯌꯥꯝ ꯍꯥꯎꯕꯅꯤꯅꯦ
ꯑꯥ ꯑꯂꯨ ꯍꯤꯡꯉꯤꯕꯅꯦ ꯑꯩꯈꯣꯏꯗꯤ꯫
ꯐꯨꯠꯕꯣꯜ ꯌꯦꯡꯕ꯭ꯔꯥ ꯅꯣꯏꯗꯤ?
ꯌꯦꯡꯗꯦ
ꯎꯝ꯫
ꯗꯨ ꯕꯨ ꯌꯦꯡꯗꯤ ꯌꯦꯡꯗꯦ
ꯅꯣꯏ ꯅꯣꯏꯗꯤ ꯌꯦꯡꯕ꯭ꯔꯥ?
ꯑꯩꯁꯨꯤ ꯗꯤꯁ ꯏꯌꯔꯗꯤ ꯌꯦꯡꯗꯦ ꯗ꯫
ꯃꯇꯝ ꯀꯥꯏꯊꯣꯛꯄ ꯌꯥꯗꯦ ꯋꯥ ꯌꯦꯡꯅꯤꯡꯉꯥꯏ ꯏꯟꯇꯔꯦꯁ ꯏꯟꯇꯔꯦꯁ ꯀꯌꯥ ꯋꯥꯥꯟꯅ ꯏꯟꯇꯔꯦꯁ ꯀꯌꯥ ꯂꯩꯗꯦꯕ ꯗꯨꯒꯤ
ꯑꯥ
ꯑꯗꯨꯝ ꯌꯩꯅꯤꯡꯉꯥꯏꯗꯤ ꯇꯜꯂꯦꯕ꯫
ꯎꯝ ꯎꯝ꯫
ꯑꯗꯣ ꯑꯃꯨꯛ ꯇꯨꯝ ꯃꯇꯝꯗꯣ ꯌꯦꯡꯅꯤꯡꯉꯥꯏ ꯃꯇꯝꯗꯣ ꯊꯦꯡꯅ - ꯊꯦꯡꯅ ꯀꯩꯅꯣ ꯇꯧꯕꯤ ꯌꯦꯡꯕ ꯌꯥꯗꯦꯕꯀꯣ꯫
ꯎꯝ꯫ ꯃꯤꯜ ꯁꯀꯦ ꯀꯣꯏꯅꯣ ꯄꯩꯒꯣ ꯎꯝ
ꯑꯩꯈꯣꯏꯗꯤ ꯊꯦꯡ - ꯊꯦꯡꯅ ꯆꯥꯛꯁꯨ ꯊꯣꯡꯉ ꯆꯥꯏ ꯑꯕ ꯑꯗꯨꯒꯤ
ꯎꯝ ꯑꯦ
ꯀꯩꯗꯧꯉꯩ ꯅꯪꯗꯤ
ꯆꯥꯛ ꯌꯦꯟꯁꯥꯡꯒꯨꯝꯕ ꯊꯣꯡꯕ꯭ꯔꯥ ꯄꯨꯡ ꯀꯌꯥꯒꯨꯝꯕꯗ?
ꯁꯚꯦꯟ ꯑꯗꯨꯋꯥꯏꯗ ꯊꯣꯡꯕ ꯍꯧꯋꯤ ꯄꯨꯡ ꯇꯔꯦꯠ ꯑꯗꯨꯋꯥꯏꯗ꯫
ꯑ ꯑꯣ ꯅꯪꯁꯨ ꯏꯝꯐꯥꯜꯗ ꯂꯩꯕ ꯃꯥꯂꯤ ꯀꯣ ꯫ ꯎꯝ ꯎꯝ꯫ ꯑꯩ ꯈꯣꯏ ꯁꯨꯅꯤꯗ
ꯑꯣ
ꯊꯣꯡꯕꯤꯔꯁꯨ ꯑꯗꯨꯝ ꯆꯥꯅꯤꯡꯗꯕꯒꯤ ꯀꯣ
ꯊꯦꯡ- ꯊꯦꯡꯅ ꯆꯥꯕꯒꯤ ꯃꯣꯏꯒꯤ ꯃꯇꯨꯡ ꯏꯜꯂ ꯍꯧꯖꯤꯛꯇꯤ ꯍꯩꯅꯈ꯭ꯔꯦꯕ ꯎꯝ ꯉꯟꯅ ꯊꯣꯡꯉꯁꯨ ꯆꯥꯅꯤꯡ ꯆꯥꯅꯤꯡꯗꯦ ꯑꯗꯨꯒꯤ
ꯑ ꯑ ꯍꯣꯏꯅꯦ ꯆꯞ ꯃꯅꯩ ꯅꯦ꯫ ꯉꯁꯤꯗꯤ ꯑꯩꯈꯣꯏꯗꯥ ꯒꯤꯌꯥꯁ ꯂꯩꯕꯥꯀꯣ ꯎ ꯒꯦꯁ ꯑꯍꯨꯝ ꯂꯩꯕ ꯑꯩꯅ ꯊꯨꯝꯈ꯭ꯔꯁꯤꯔꯥꯅꯗꯤ ꯈꯟꯕ ꯏꯆꯦꯅ ꯉꯜꯂꯤ ꯍꯥꯏꯌꯦ
ꯍꯣꯏꯗ ꯒꯦꯠ ꯃꯣꯏꯁꯨ ꯊꯦꯡꯅ - ꯊꯦꯡꯅ ꯆꯥꯔꯝꯅꯤꯗ꯫
ꯎꯝ ꯇ
ꯒꯦꯁ ꯂꯥꯛꯄꯒꯤ ꯑꯗꯨꯗꯤ ꯌꯦꯟꯁꯥꯡ ꯑꯍꯥꯎꯕ ꯆꯥꯕ ꯇꯥꯔꯦꯅꯦ꯫
ꯍꯣꯏ ꯑꯗꯨ ꯑꯃꯅꯦ ꯑꯗꯨꯗꯤ ꯑꯃꯅꯤ ꯏꯆꯦ ꯂꯧꯕ ꯆꯠꯀꯦ ꯍꯥꯏꯌꯦ ꯏꯆꯦꯅ ꯂꯧꯕ ꯆꯠꯀꯦ ꯍꯥꯏꯌꯦ ꯏꯟꯁꯥꯡꯗꯣ ꯎꯝ ꯀꯣꯔꯤꯌꯥꯟ ꯃꯨꯚꯤ ꯌꯦꯡꯕ꯭ꯔꯥ
ꯑꯧ ꯌꯦꯡꯉꯦ ꯀꯣꯔꯤꯌꯟꯒꯤꯁꯨ ꯌꯦꯡꯉꯦ ꯆꯥꯏꯅꯤꯁꯁꯨ ꯌꯦꯡꯉꯦ ꯑꯩꯗꯤ
ꯍꯧꯖꯤꯛꯀꯥꯟꯗꯤ ꯆꯥꯏꯅꯤꯁ ꯗ꯭ꯔꯃꯥ ꯌꯦꯡꯔꯤ
ꯑ ꯃꯤꯡꯗꯤ ꯀꯔꯤ ꯀꯥꯎꯔꯥ
ꯅꯦꯕꯔ ꯑꯦꯟꯗꯤꯡ ꯁꯝꯃꯔ ꯈꯪꯕ꯭ꯔꯥ
ꯔ ꯁꯃꯔ ꯑ ꯎꯕꯒꯨꯝ ꯇꯧꯋꯤꯅꯦ ꯑꯩꯒꯤ
ꯐꯖꯩꯌꯦ ꯌꯦꯡꯉꯣ
ꯑꯣ ꯑꯗꯨ ꯄꯤꯁꯣ ꯀꯌꯥ ꯂꯩꯕ꯭ꯔꯣ
ꯍꯧꯖꯤꯛꯇꯤ ꯑꯗꯨ ꯑꯗꯨꯝ ꯑꯞꯗꯦꯠ ꯇꯧꯔꯤꯑꯦꯕꯀꯣ ꯃꯣꯏꯅ ꯅꯣꯡꯃꯥꯗ ꯏꯄꯤꯁꯣꯠ ꯑꯅꯤ ꯑꯅꯤꯒ ꯒꯨꯝꯅ ꯑꯗꯣ ꯍꯧꯖꯤꯛꯇꯤ ꯁꯕꯦꯟꯇꯤꯟ ꯐꯥꯎ ꯀꯥꯔꯕꯅꯤ
ꯁꯚꯦꯟꯇꯤꯟ ꯑꯣ ꯑꯗꯨ ꯂꯣꯏꯗ꯭ꯔꯔꯤꯀꯣ
ꯑꯥ ꯑꯅꯧꯕꯅꯤꯅꯀꯣ ꯂꯣꯏꯅ ꯊꯥꯒꯠꯇ꯭ꯔꯤꯕ
ꯅꯨꯄꯤꯗꯤ ꯐꯖꯕ꯭ꯔꯥ
ꯐꯖꯕꯅꯤ ꯅꯨꯄꯥꯁꯨ ꯐꯖꯕꯅꯤ
ꯅꯨꯄꯤꯅ ꯐꯖꯕ꯭ꯔꯥ ꯅꯨꯄꯥꯅ ꯍꯦꯟꯅ ꯐꯖꯕ꯭ꯔꯥ
ꯅꯨꯄꯥꯁꯨ ꯌꯥꯝ ꯋꯥꯡꯉꯒ ꯐꯖꯕ ꯅꯨꯄꯤꯁꯨ ꯌꯥꯝ ꯐꯖꯕ
ꯑ ꯍꯣꯏ ꯆꯥꯏꯅꯤꯁ ꯈꯣꯏꯒꯤꯗꯤ ꯌꯥꯝ ꯌꯥꯝ ꯐꯖꯔꯦꯀꯣ
ꯇꯣꯔꯤꯁꯨ ꯑꯃꯨꯛ ꯌꯥꯝ ꯐꯖꯩꯑꯕ ꯃꯣꯔꯦꯜꯗꯀꯣꯜ
ꯑ ꯑ
ꯑꯃꯨꯛ ꯂꯞ ꯏꯁꯇꯣꯔꯤꯒ ꯍꯥꯏꯗꯤ ꯐꯦꯃꯤꯂꯤ ꯄ꯭ꯔꯣꯕ꯭ꯂꯦꯝꯒꯕꯗꯣ ꯂꯣꯏꯅ ꯌ ꯏꯪꯕ ꯅꯨꯡꯉꯥꯏꯌꯦꯕ
ꯑ ꯑ ꯅꯨꯡꯉꯥꯏꯒꯅꯤ
ꯎꯝ ꯃꯥꯟꯗꯤ ꯀꯀꯦ ꯗꯔꯃꯥꯏ
ꯑꯩꯗꯤꯀꯣ ꯑꯩꯗꯤ ꯌꯨꯝꯗ ꯑꯗꯨꯝ ꯂꯩꯑꯦꯗ ꯍꯧꯖꯤꯛꯀꯥꯟꯗꯤ
ꯎꯝ ꯑꯣ ꯑ ꯗ꯭ꯔꯃꯥꯗꯤ ꯌꯦꯡꯗ꯭ꯔꯥ
ꯗ꯭ꯔꯃꯥ ꯌꯥꯝ ꯌꯦꯡꯅꯦ ꯍꯧꯖꯤꯛꯀꯥꯟꯗꯤ ꯌꯦꯡꯗ꯭ꯔꯦ
ꯑꯣ
ꯌꯨꯝꯗ ꯑꯗꯨꯝ ꯂꯩꯔꯒ ꯑꯉꯥꯡꯒ ꯑꯗꯨꯝ ꯁꯥꯟꯅꯔꯒ ꯑꯗꯨꯝ ꯂꯩꯔꯤ
ꯑ
ꯋꯥꯠ ꯍꯦꯄꯟ ꯇꯨ ꯃꯥꯏ ꯐꯦꯃꯤꯂꯤ ꯍꯥꯏꯕꯗꯨꯣ ꯌꯦꯡꯕ꯭ꯔꯥ ꯅꯍꯥꯟꯒꯤ ꯃꯨꯚꯤꯗꯣ
ꯌꯦꯡꯗꯦ ꯌꯦꯡꯗꯦ ꯀꯣꯔꯦꯟꯒꯤꯔꯣ
ꯍꯣꯏ ꯀꯣꯔꯤꯌꯥꯟꯒꯤꯅꯦ
ꯐꯖꯥꯕꯅꯦ
ꯏ ꯄ ꯁꯣꯗꯤ ꯌꯥꯝ ꯂꯩꯕꯤꯅꯤ ꯀꯣ ꯑꯗꯨ ꯍꯣꯏ ꯌꯥꯝ ꯐꯖ꯭ꯔꯕꯅꯦ ꯐꯦꯃꯤꯂꯤꯒꯤ ꯇꯥꯏꯞꯇ ꯑꯗꯨꯁꯨ ꯐꯦꯂꯤꯅꯦ ꯄꯨꯔꯥ
ꯑꯝ
ꯑꯣ ꯌꯦꯡꯕ ꯇꯥꯔꯦ ꯑꯩ ꯂꯩꯑꯣꯏꯔꯣꯏ ꯌꯦꯡꯕ ꯉꯇꯥꯔꯦ
ꯍꯧꯖꯤꯛꯇꯤ ꯈꯔ ꯑꯣꯜ ꯑꯣꯏꯔꯅꯤ
ꯑꯣ
ꯐꯖꯗꯤ ꯐꯖꯕ ꯌꯥꯝꯅꯀꯣ
ꯍꯣꯏꯗ ꯑ ꯏꯕꯅ ꯐꯖꯕ ꯍꯦꯟꯕꯅꯦ
ꯎꯝ
ꯌꯥꯝ ꯂꯩꯌꯦꯕꯀꯣ
ꯎꯝ ꯑꯁ ꯌꯥꯝ ꯅꯨꯡꯁꯤꯕꯅꯦ ꯑꯩꯈꯣꯏ ꯌꯦꯡꯂꯡꯒꯀ ꯀꯞꯂꯒꯀ
ꯗ꯭ꯔꯃꯥ ꯌꯦꯅꯀꯥꯞꯄꯁꯨꯟꯑꯗ
ꯋꯥ ꯄꯦꯟꯕ ꯑꯃꯅꯦ
ꯑ ꯌꯥꯝꯦꯝ ꯄꯦꯂꯦꯕꯒꯣ
ꯎꯝ
ꯗ꯭ꯔꯃꯥꯅ ꯄꯨꯟꯁꯤ ꯌꯦꯡꯗ꯭ꯔꯗꯤ ꯕꯣꯔꯤꯡ ꯇꯨꯞꯃꯝꯗꯒꯤ ꯂꯩꯕ ꯉꯝꯃꯔꯣꯏꯕ
ꯑꯣꯏꯌꯦ
ꯊꯤꯟ ꯆꯣꯄ ꯀꯁꯨ ꯇꯧꯗꯦ
ꯎꯝ
ꯐꯣꯟ ꯄ ꯊꯥꯗꯣꯛꯄ ꯌꯥꯗ꯭ꯔꯦ ꯑꯣꯏꯈꯣꯏꯗꯤ ꯗ꯭ꯔꯃꯥꯒꯤꯕꯤ
ꯌꯦꯦꯟꯕꯅꯤ ꯀꯩꯅꯣ ꯗ꯭ꯔꯃꯥ ꯌꯦꯡꯕꯅꯤ
ꯎꯝ ꯆꯥꯛ ꯆꯥꯔꯤꯕ꯭ꯔꯅ
ꯎꯝ ꯆꯥꯛ ꯅꯠꯇꯦ
ꯑꯣ
ꯏꯆꯦꯅ ꯀꯔꯤꯅꯣꯝꯃ ꯁꯦꯝꯈꯤꯕꯒꯤ ꯑꯗꯨꯝ ꯆꯥꯕꯅꯤ
ꯑ ꯍꯧꯖꯤꯀꯥꯟ ꯅꯣꯏꯗ ꯅꯣꯏ ꯑꯍꯗꯦ ꯑꯁꯤꯗꯗꯤ ꯅꯣꯡ ꯆꯨꯗꯦ ꯅꯣꯏꯁꯨ ꯆꯨꯔꯝꯃꯣꯏꯀꯣ
ꯑ ꯏꯝꯐꯥꯜꯗꯔ
ꯑꯣ
ꯍꯣꯏꯅꯅꯨꯡ ꯆꯨꯗꯦ
ꯎꯝ
ꯑꯩ ꯍꯧꯖꯤꯛ ꯈꯔ ꯑꯃ ꯇꯨꯝꯕꯀꯣ
ꯑ
ꯃꯤꯅꯤꯠ ꯇꯔꯥꯔꯥꯎ ꯐꯤꯐꯇꯤꯟ ꯃꯤꯅꯤꯠꯀꯨꯝꯕ ꯇꯨꯝꯃꯦꯕ ꯍꯧꯖꯤꯛ
ꯑꯣ
ꯑꯗꯨ ꯑꯩꯗꯤ ꯅꯣꯡ ꯆꯨꯕ꯭ꯔꯥ ꯈꯟꯕꯅꯦ
ꯍ ꯆꯨꯔꯝꯗꯕ
ꯆꯨꯔꯝꯗꯕ ꯃꯥꯜꯂꯦꯗ ꯃꯄꯥꯟꯗꯤ ꯊꯣꯛꯇ꯭ꯔꯤꯌꯦ
ꯆꯨ ꯆꯨꯕꯂꯤ ꯆꯨꯗ ꯍ
ꯑ ꯑ ꯋꯤꯟꯗꯣꯅ ꯌꯦꯡꯒ ꯀꯔꯤꯁꯨ ꯑꯣꯏꯗꯦꯕ
ꯌꯥꯝ ꯆꯥꯕꯁꯨ ꯅꯗꯕ ꯌꯥꯝ ꯅꯨꯡꯁꯨ ꯆꯨꯗꯕ ꯅꯨꯡꯉꯥꯏ ꯍꯧꯖꯤꯛꯀꯥꯟꯗꯤꯀꯣ
ꯍꯣꯏ ꯍꯣꯏ
ꯋꯦꯗꯔꯁꯦ ꯑꯗꯨꯝ ꯃꯐꯝ ꯑꯇꯣꯞꯄꯗꯗꯤ ꯅꯣꯡ ꯌꯥꯝ ꯆꯨꯕ ꯃꯥꯜꯂꯦ ꯍꯧꯖꯤꯛꯀꯥꯟ
ꯑꯣ ꯍꯣꯏ ꯑꯁ ꯇꯃꯦꯦꯡꯡꯂꯣꯡ ꯈꯪꯕ꯭ꯔꯥ ꯅꯪꯁꯨ ꯑꯗꯨ ꯑꯗꯨꯗꯨꯒꯤꯦꯔꯥ
ꯑꯣ
ꯎꯝ ꯕꯦꯡꯒꯂꯣꯔꯗꯗꯤ ꯅꯣꯡ ꯌꯥꯝ ꯆꯨꯕꯅꯤꯀꯣ
ꯑꯣ ꯑꯗꯨ ꯑꯣꯏꯔꯝꯅꯤ ꯑꯗꯨꯏꯗ ꯈꯨꯃꯝ ꯃꯤꯔꯥ ꯅꯪ ꯆꯨꯑꯦ ꯆꯨꯅ ꯍꯦꯛꯇ ꯍꯥꯏꯌꯦꯕ
ꯎꯝ ꯑꯩꯅ ꯑꯩꯁꯨ ꯔꯤꯁꯦꯟꯂꯤ ꯂꯥꯛꯀꯅꯦꯕ
ꯑꯥ ꯑꯣ
ꯀ ꯃ ꯑꯗ ꯁꯨꯇꯤ ꯂꯥꯔꯔ ꯀꯥꯀ
ꯑꯣ
ꯑꯗꯨꯖ ꯅꯣꯡ ꯀꯟꯅ ꯆꯨꯕꯒꯤ ꯑꯩꯒꯤ ꯍꯦꯂꯤꯀꯣꯞꯇꯔ ꯇꯔꯤꯞꯇꯣ ꯑꯅꯤꯔꯛ ꯀꯦꯟꯁꯦꯜ ꯇꯧꯈ꯭ꯔꯕꯅꯤꯅꯦ ꯊꯔꯗ ꯇꯥꯏꯝꯗꯅꯦ
ꯍꯣꯏ ꯅꯣꯡ ꯇꯨꯔꯗꯤ ꯑꯗꯨꯝ ꯀꯦꯟꯁꯦꯜ ꯍꯦꯛꯒ ꯇꯧꯋꯤ ꯑꯗꯨꯁꯨ
ꯎꯝ ꯀ ꯗꯔ ꯄꯩꯔꯒ ꯀꯣ ꯅꯨꯃꯤꯠ ꯈꯨꯗꯤꯡ ꯑꯗꯨ ꯀ꯭ꯂꯥꯎꯗꯤ ꯑꯣꯏꯕꯅꯤꯗ
ꯑꯣ ꯍꯣꯏ ꯍꯧꯖꯤꯛ ꯇꯃꯡꯂꯣꯗ ꯋꯦꯗꯔ ꯐꯗꯕ ꯃꯥꯜꯂꯦ ꯍꯣꯏ
ꯎꯝ
ꯑꯗꯨ ꯌꯦ ꯁꯤꯗ ꯄꯥꯏꯔꯛꯄꯗ ꯄꯨꯡ ꯃꯤꯅꯤꯠ ꯀꯌꯥ ꯄꯥꯏꯕ꯭ꯔꯥꯒ
ꯑꯣ ꯃꯤꯅꯤꯠꯗꯤ ꯇꯔꯥ ꯃꯉꯥꯗꯗꯤ ꯍꯥꯏꯌꯦꯦ ꯃꯣꯏꯅꯀꯣ ꯑꯗꯨ ꯃꯇꯝ ꯑꯩꯈꯣꯏꯅ ꯑꯦꯛꯖꯦꯛꯂꯤ ꯀꯜꯀꯨꯂꯦꯠ ꯑꯃ ꯇꯧꯔꯤꯔꯤ ꯁꯤꯛꯁꯇꯤꯟ ꯁꯚꯦꯟꯇꯤꯟꯒꯨꯝꯕꯗꯤ ꯆꯥꯎꯕ ꯃꯥꯜꯂꯦꯗ
ꯑꯣ ꯑꯗꯨꯗꯤ ꯌꯥꯏꯌꯦꯅ
ꯎꯝ ꯌꯥꯏꯗ
ꯎꯝ
ꯑꯩ ꯂꯥꯛꯄ ꯀꯥꯟꯗ ꯑꯩꯁꯨ ꯌꯦꯡꯅꯤꯡꯉ ꯀꯧꯈ꯭ꯔꯕ ꯑꯦꯛꯖꯦꯛ ꯊꯦꯡꯅꯤꯡꯉ ꯀꯧꯈ꯭ꯔꯕ ꯀꯣ ꯑꯦ ꯎꯝ
ꯑꯔꯤꯉꯥꯏ ꯍꯥ ꯂꯥꯛꯄꯗꯣ ꯃꯇꯝ ꯑꯗꯨ
ꯍꯣꯏ ꯑꯩꯈꯣꯏꯗꯤ ꯐꯣꯟ ꯄꯥꯏꯔꯒꯔ ꯆꯥꯄꯤꯅꯤꯅ ꯋꯥ ꯆꯦꯕꯣꯣꯏꯅ ꯍꯦꯛ ꯌꯧꯔꯦ ꯍꯥꯏ ꯀꯣꯜ ꯀꯣꯔꯣ ꯑꯦ ꯏ ꯅꯅꯤ ꯊ ꯍꯨꯏꯅꯦ ꯍꯥꯏꯌꯦꯦ
ꯑ ꯏꯃꯤ ꯂꯩ ꯇꯔꯥ ꯇꯔꯥ ꯃꯉꯥꯗꯦꯀꯣ
ꯕꯦꯡꯒꯡꯂꯣꯡꯗ ꯂꯩ ꯂꯩꯔꯒ ꯌꯥꯝ ꯆꯨꯅꯦ ꯍꯥꯏꯕꯅꯦ
ꯋꯥꯁ ꯔꯨꯝꯝꯕ ꯆꯪꯉꯒ ꯍꯣꯇ꯭ꯔꯤ ꯀ ꯅꯪ ꯌꯎꯅꯦ ꯑꯗꯨꯗꯤ
ꯑꯗꯨ ꯑꯗꯨꯅ
ꯑꯣ ꯍꯧꯖꯤꯛꯀꯥꯟ ꯍꯧꯖꯤꯛꯀꯥꯟꯗꯤ ꯑꯗꯨꯝ ꯌꯨꯝꯗ ꯂꯩꯌꯦꯀꯣ
ꯍꯣꯏ ꯌꯨꯝꯗ ꯑꯗꯨꯝ ꯂꯩꯕꯅꯤꯅ
ꯑ
ꯅꯪ ꯁꯤ ꯄꯥꯏꯕ ꯀꯨꯏꯈ꯭ꯔꯕ꯭ꯔꯥ
ꯀꯨꯏꯗ꯭ꯔꯦ ꯍꯥꯏꯁꯨ ꯇꯨ ꯗꯦꯁ ꯊ꯭ꯔꯤ ꯗꯦꯁ
ꯑ ꯇꯨ ꯊꯦꯀ ꯑ ꯑꯦ ꯑꯩꯒꯤꯁꯨ ꯊ꯭ꯔꯤ ꯉꯁꯤꯅ ꯐꯣꯔ ꯗꯦꯖꯇ ꯈꯪꯗꯦ
ꯑꯣ ꯑꯗꯨꯗꯤ ꯑꯗꯨꯗꯤ ꯀꯩꯅꯣꯗꯤ ꯌꯥꯔꯕꯅꯤꯅ ꯄꯦꯃꯦꯟꯗꯤ ꯑꯩꯒꯤꯗꯤ ꯆꯠꯣꯏ ꯍꯧꯖꯤꯛꯐꯥꯎ ꯌꯥꯗ꯭ꯔꯦ
ꯍꯧꯖꯤꯛ ꯐꯥꯎ ꯌꯥꯗ꯭ꯔꯔꯤ
ꯎꯝ
ꯑꯣ ꯅꯪꯅ ꯀꯩꯗꯧꯉꯥꯏꯗ ꯖꯣꯏꯟ ꯇꯧꯕ꯭ꯔꯥ ꯅꯪ ꯋꯦꯟꯁ ꯏꯁꯇꯦ ꯨꯝꯃꯗ ꯖꯣꯏꯟ ꯇ ꯍꯝ ꯍꯥꯦꯀꯣ ꯗꯗꯨꯗꯤ ꯀ
ꯑꯥ ꯑꯣꯏꯔꯝꯅꯤ ꯍꯣꯏ
ꯑꯥ ꯑꯗꯨꯒꯤꯅꯦ ꯍꯣꯏ ꯋꯥꯦꯅꯦꯖꯦꯗ ꯑꯃ ꯂꯩꯕꯅꯦꯕꯀꯣ
ꯑ
ꯄꯦꯟꯁꯇꯦꯗ ꯑꯃ ꯂꯩꯕꯅꯦ ꯑꯗꯨꯒ ꯑꯩꯗꯣ ꯇ꯭ꯌꯨꯁꯗꯦꯗ ꯖꯣꯏꯟ ꯇꯧꯈ꯭ꯔꯕꯀꯣ ꯑꯗꯨꯒꯤ ꯈꯔ ꯀꯩꯅꯣ ꯂꯛꯀꯤ ꯑꯣꯏꯕꯅꯤꯗ ꯇ꯭ꯌꯨꯁꯗꯦꯗ ꯍꯦꯛ ꯖꯣꯏꯟ ꯇꯧꯔꯒ ꯋꯦꯟꯁꯗꯦꯗ ꯌꯥꯕꯗꯣ ꯑꯗꯨ ꯑꯩꯒꯤ ꯂꯥꯛ ꯎꯝ ꯑꯗꯨ ꯎꯝ ꯑꯦꯁꯨꯨꯡ ꯌꯥꯝ ꯍꯔꯧꯕꯅꯦ ꯑꯗꯨ ꯂꯥꯛ ꯄꯀꯥꯟꯗꯀꯣ ꯍꯣꯏ ꯌꯥꯝ ꯂꯥꯛꯇꯦꯗ ꯃꯆꯥ ꯑꯣꯏꯔꯁꯨ ꯀꯩꯅꯣ ꯑꯗꯨꯝ ꯑꯣꯏ ꯁꯥꯗꯤꯡ ꯁꯥꯗꯤꯡꯗꯒ ꯊꯔꯒ ꯑꯗꯨ ꯂ
ꯍꯣꯏꯗ ꯋꯥꯔꯤ ꯁꯥꯕꯁꯨ ꯌꯥꯝ ꯀꯨꯏꯅ ꯁꯥꯕꯁꯨ ꯅꯠꯇꯦꯀꯣ
ꯎꯝ
ꯑꯗꯨꯗ ꯑꯗꯨꯝ ꯄꯩꯁꯥ ꯂꯥꯛꯄꯗ ꯃꯇꯝꯁꯨ ꯑꯩꯈꯣꯏ ꯃꯇꯝ ꯕꯣꯔꯡ ꯌꯥꯝ ꯆꯨꯕꯁꯨ ꯃꯥꯡꯍꯜꯂꯦ ꯕꯣꯔꯤꯡ ꯆꯨꯍꯥꯟꯗ ꯄꯩꯁꯥꯁꯨ ꯐꯥꯡꯉꯦ
ꯑ
ꯐꯩꯗ ꯑꯁꯤꯅ ꯑꯩꯗꯤ ꯇꯣꯔꯒꯦꯔꯥ ꯍꯥꯏꯅ ꯈꯟꯕꯅꯦ